ꯍꯜꯂꯣ ꯍꯜꯂꯣ ꯍꯜꯂꯣ ꯇꯥꯕꯣ ꯑ ꯇꯥꯏ ꯇꯥꯕ ꯎꯝ ꯎꯝ ꯎꯝ ꯇꯥꯏꯌꯦ
ꯑꯗꯨꯝ ꯂꯩ ꯔꯃꯟꯗꯤ
ꯑ ꯆꯞ ꯃꯥꯟꯅꯅꯦ ꯑꯩꯁꯨ ꯑꯗꯨꯝꯅ ꯂꯩꯕꯅꯦ ꯔꯦꯁ ꯇꯔꯒ ꯂꯩꯌꯦ ꯁꯖꯤꯠꯇꯣ
ꯆꯥꯏ ꯊꯥꯈ꯭ꯔꯦꯕꯣ
ꯎꯝ ꯅꯗꯦ
ꯑ ꯍꯥꯏꯗꯤ ꯍꯧꯖꯤꯛꯅ ꯆꯥꯛ ꯆꯥꯔꯒ ꯂꯩꯌꯦ
ꯑꯗꯨ ꯑꯣꯏꯔꯗꯤ ꯅꯪ ꯀꯔꯤ ꯀꯔꯤ ꯆꯥꯏꯌꯦ
ꯕꯤꯟꯁ ꯑꯜꯂꯨꯒ ꯎꯝ ꯏꯁꯀ꯭ꯋꯥꯁ ꯃꯅꯥ ꯑꯗꯨꯒꯤ ꯌꯦꯟ
ꯑꯣ ꯐꯅꯦ
ꯎ ꯍꯣꯏ ꯎꯝ ꯅꯪꯒꯤ ꯌꯨꯝꯗ ꯆꯒꯦ ꯎꯝ
ꯀꯅꯥ ꯃꯤꯁ ꯇꯧꯋꯦ
ꯑꯣ
ꯎꯝ ꯎꯝ
ꯎꯝ ꯑꯗꯨꯗꯤ ꯐꯔꯦ ꯀꯣ
ꯍꯣꯏ ꯅꯪ ꯁꯨꯝ ꯅꯨꯡꯉꯥꯏꯔꯕ꯭ꯔꯣ ꯍꯧꯖꯤꯛꯇꯣ ꯎꯝ ꯅꯨꯡꯉꯥꯏꯔꯤꯀꯣ
ꯎꯝ ꯍꯣꯏ
ꯃꯗꯤꯀꯣ
ꯅꯥꯗꯦ
ꯑꯣ ꯑꯣ
ꯍꯧꯖꯤꯛ ꯀꯥꯟꯗꯤ ꯅꯗꯦ
ꯑꯗꯨꯒ ꯏꯗꯤ ꯎꯝ ꯑ ꯅꯪ ꯈꯪꯕ꯭ꯔꯣ ꯑꯩꯒꯤ ꯐ꯭ꯔꯦꯟ ꯑꯃꯗꯣ ꯖꯤꯟ ꯆꯠꯄꯗꯣ ꯑꯩ ꯀꯦ ꯌ ꯌꯣ ꯀꯦ ꯃ ꯁꯥꯏꯠ ꯇꯥ ꯂꯩꯈꯤꯗꯣ ꯅꯥꯏꯕꯔꯗꯣ ꯃꯥꯒꯤꯗꯨꯣ ꯃꯁꯜꯗꯣ ꯍꯥꯏꯗꯤ ꯇꯜꯂꯦ ꯑꯗꯨꯒꯨꯝꯕꯗ ꯑꯩꯗꯤ ꯄꯥꯝꯖꯩ
ꯎꯝ
ꯍꯥꯏꯦ ꯀ꯭ꯂꯥꯁ ꯃꯦꯠꯨ
ꯑꯣ ꯑꯣ ꯑꯣ
ꯃꯥꯒꯤ ꯁꯧꯠꯒꯨꯝꯕꯗ ꯑ ꯄꯥꯝꯗꯦ ꯍ ꯍꯥꯏꯗꯤ ꯇꯨꯝ ꯑꯗꯨ ꯍꯥꯏꯗꯤ
ꯍꯣꯏ ꯌꯥ ꯄꯝꯗꯤꯦ
ꯁꯤꯗ ꯇꯨ ꯁꯦꯝꯔꯁꯨ ꯌꯥꯏꯌꯦ ꯑꯗꯨ ꯀꯔꯁꯨ ꯑꯗꯨ ꯀꯔꯁꯨ ꯎꯝ ꯑꯗꯨꯒꯨꯝꯕ ꯃꯁꯥꯜꯒꯨꯝꯕ ꯑꯗꯨ ꯍꯥꯏꯗꯤ ꯄꯝꯗꯦ ꯃꯥꯒꯤ ꯃꯁꯥꯜꯗꯣ ꯌꯥꯝꯅ ꯆꯥꯎꯔꯦꯀꯣ ꯍꯧꯖꯤꯛꯇꯣ
ꯑꯣ ꯍꯣꯏ
ꯑꯗꯨꯗꯤ ꯅꯨꯄꯤꯒꯨꯝꯕ ꯃꯁꯥꯜ ꯌꯥꯝ ꯆꯥꯕꯗꯣ ꯎꯝ ꯐꯖꯗꯦꯀꯣ
ꯍꯣꯏ ꯐꯖꯗꯦ ꯑꯗꯨꯒꯨꯝꯕꯗꯣ
ꯎꯝ
ꯑꯍꯝ ꯈꯟꯗꯦ ꯑꯗꯨꯗꯤ ꯂꯧꯁꯤꯟꯕ ꯉꯝꯗꯕ ꯂꯧꯁꯤꯟꯕ ꯉꯝꯗꯕ ꯑꯗꯣ
ꯂꯧꯁꯤꯟꯕ ꯉꯝꯗꯕ ꯃꯥꯂ ꯅꯪꯕꯨ ꯆꯣꯀ꯭ꯂꯦꯠ ꯄꯤꯕꯗꯨ ꯍꯥꯎꯕ꯭ꯔꯥ ꯎꯪ ꯍꯦ ꯍꯦ
ꯕꯤꯠꯇ ꯄꯤꯠꯇ ꯑ ꯍꯨꯡ ꯍꯨꯡ ꯅꯨꯡꯉꯥꯏꯕꯔꯥ ꯅꯪ ꯍꯣꯏ ꯍꯥꯏ ꯆꯣ ꯑꯗꯨ ꯑꯗꯨꯗꯤ ꯍꯥꯎꯋꯦ ꯑꯍꯤ ꯍꯤ ꯗꯥꯔꯛ ꯆꯣꯛꯂꯦꯠꯅꯦ ꯑꯗꯨꯗꯤ
ꯍꯥꯎꯕ ꯃꯥꯜꯂꯦꯍꯦ
ꯑꯗꯦ ꯃꯥꯗꯨꯁꯨ ꯒ꯭ꯌꯥꯟ ꯇꯥꯗ꯭ꯔꯦ ꯍꯣꯏ ꯃꯥꯁꯨ ꯒꯌꯥꯟ ꯇꯥꯗ꯭ꯔꯦ ꯍꯥꯏꯗꯤ ꯍꯧꯖꯤꯛꯀꯥꯟꯗꯣ ꯃꯥꯁꯨ
ꯎꯝ ꯑꯗꯣ ꯃꯥꯗꯣ ꯑꯦꯗꯃꯤꯠ ꯇꯧꯕ꯭ꯔꯥ ꯅꯪꯕꯨ ꯄꯥꯝꯃꯦꯁꯨ ꯄꯥꯝꯕꯗꯣ
ꯑꯗꯨꯒꯨꯝꯕꯗꯣ ꯍꯧꯖꯤꯛꯀꯥꯟꯗꯣ ꯑꯈꯣꯏꯗꯨꯀꯣ
ꯎꯝ
ꯇꯧꯗ꯭ꯔꯦ ꯎꯝ ꯎꯝ ꯂꯥꯁ ꯇꯥꯏꯝꯗꯨꯗꯤ ꯁꯁ ꯎꯝ ꯃꯥꯅ ꯑꯥ ꯑꯈꯣꯏ ꯋꯥꯔꯤ ꯁꯥꯕꯗꯨꯀꯣ ꯎꯝ ꯚꯤꯗꯤꯑꯣ ꯀꯣꯜ ꯇꯧꯔꯒ ꯃꯥꯅ ꯏꯁꯀ꯭ꯔꯤꯟ ꯁꯤꯌꯔ ꯇꯧꯔꯣ ꯑꯗꯨꯃꯥꯏꯅ ꯍꯥꯏꯌꯦꯀꯣ ꯑꯩꯉꯣꯟꯗ ꯎꯝ ꯑꯩꯅ ꯍꯣꯏ ꯍꯣꯏ ꯑꯗꯨꯒ ꯑꯩ ꯑꯩꯗꯤ ꯈꯪꯗ꯭ꯔꯦ ꯑꯗꯨꯒ ꯑꯩꯗꯤ ꯏꯁꯀ꯭ꯔꯤꯟ ꯁꯤꯌꯔ ꯇꯧꯈ꯭ꯔꯦ ꯎꯝ
ꯎꯝ
ꯆꯒ ꯃꯥꯅ ꯑꯩꯒꯤ ꯇꯦꯛꯁꯀꯨꯝꯕ ꯍꯥꯏꯕꯗꯤ ꯑꯩꯅ ꯑꯩꯒꯤ ꯑꯩꯉꯣꯟꯗ ꯑꯩꯒꯤ ꯑꯦꯛꯁ ꯉꯣꯟꯗ ꯇꯦꯛꯁ ꯇꯧꯔꯒꯀꯣ
ꯎꯝ ꯎꯝ
ꯃꯥꯅ ꯎꯈ꯭ꯔꯦ ꯑꯗꯨꯅ ꯀꯔꯤ ꯀꯔꯪ ꯃꯥ ꯑꯗꯨꯝ ꯍꯥꯏꯌꯦ ꯅꯪ ꯑꯥꯏ ꯑꯩꯗꯤ ꯀꯨꯝꯄꯗꯤ ꯑꯩꯗꯤ ꯄꯥꯝꯗꯦ ꯑꯗꯨꯒꯨꯝꯕ ꯀꯔꯤ ꯀꯔꯤ ꯍꯥꯏꯔꯝꯃꯗꯤ ꯍꯥꯏꯗꯤ ꯍꯧꯖꯤꯛꯀꯥꯟꯗꯣ ꯏꯟꯇ꯭ꯔꯦꯁ ꯂꯩ ꯇ꯭ꯔꯦ ꯇꯥꯕ꯭ꯔꯣ ꯑꯇꯨꯒ ꯑꯩꯅ ꯈꯤꯇꯪꯗ ꯑꯩꯖꯦ ꯌꯥꯝ ꯑꯩꯗꯤ ꯍꯩꯇꯦ ꯑꯗꯨꯒꯨꯝꯕꯁꯨ ꯑꯦ ꯑꯩꯅ ꯑꯃꯨꯛ ꯀꯔꯤ ꯍꯥꯏꯈ꯭ꯔꯦ ꯑꯗꯨꯝꯅ ꯋꯥꯔꯤ ꯁꯥ ꯁꯥꯕꯗꯣ ꯑꯩꯅ ꯅꯪꯉꯣꯟꯗ ꯐꯤꯁ ꯒꯦꯡ ꯇꯧꯔꯗꯤ ꯑꯗꯨꯒ ꯅꯪ ꯇꯧꯗ꯭ꯔꯗꯤ ꯑꯩ ꯑꯩꯉꯣꯟꯗ ꯍꯥꯔꯠ ꯇꯣꯒꯤꯅꯤꯀꯣ ꯑꯩ ꯑꯩꯅ ꯑꯗꯨꯅ ꯑꯩꯗꯤ ꯄꯥꯝꯗꯦ ꯑꯗꯨꯒ ꯑꯩꯗꯤ ꯏꯁꯇꯣꯞ ꯇꯧꯒꯦ ꯑꯗꯨꯃꯥꯏꯅ ꯍꯥꯏꯅ ꯍꯥꯏꯈ꯭ꯔꯦꯀꯣ
ꯎꯝ
ꯗ ꯃꯥꯅ ꯍꯣꯏ ꯍꯧꯖꯤꯛꯇꯣ ꯍꯥꯏꯗꯤ ꯑꯩꯒꯤ ꯒꯨꯟꯁꯨ ꯌꯥꯝꯅ ꯐ꯭ꯔꯦꯁ ꯑꯣꯏ ꯑꯗꯨꯅꯦ ꯑꯩꯗꯤ ꯈꯟꯗꯦ ꯑꯗꯨꯒꯨꯝꯕ ꯑꯗꯨꯑꯣꯏꯔꯁꯨ ꯅꯪꯅ ꯄꯥꯝꯔꯗꯨ ꯈꯔ ꯉꯥꯏꯈꯣ ꯑꯗꯨꯒ ꯑꯩꯒꯤꯗꯨꯣ ꯋꯦꯠ ꯇꯧꯔꯣ ꯑꯗꯨꯝꯅ ꯍꯥꯏꯌꯦ ꯑꯗꯨ ꯈꯟꯗꯦ ꯊꯥꯖ ꯇ꯭ꯔꯦ ꯅꯤꯄꯥꯗꯤ
ꯎꯝ ꯑꯗꯨꯅꯤ ꯍꯧꯖꯤꯛꯀꯥꯟ ꯅꯨꯞ ꯍꯣꯏꯗꯣ ꯎꯝ ꯇ꯭ꯔꯥꯏꯁꯨ ꯇꯣꯕꯥꯥ ꯌꯥꯗꯦ ꯀꯣ ꯐꯨꯜ ꯇ꯭ꯔꯁ ꯇꯧꯕꯁꯨ
ꯍꯣꯏ ꯑꯗꯨꯅꯦ ꯊꯥꯖꯗ꯭ꯔꯦ ꯑꯣꯡ
ꯅꯨꯄꯤꯁꯨ ꯅꯨꯄꯥꯁꯨ ꯑ ꯇꯥꯖꯗ꯭ꯔꯦꯕ
ꯍꯣꯏ ꯑꯗꯨꯅꯦ ꯍꯧꯖꯤꯛꯀꯥꯟꯗꯣ ꯍꯥꯏꯗꯤ ꯑꯣꯏꯔꯁꯤ ꯅꯨꯄꯥꯒꯥ ꯂꯣꯏ ꯂꯩꯇꯔꯁꯨ ꯀꯥꯏꯗꯦ ꯍꯥꯏꯗꯤ ꯍꯨꯖꯤꯛꯇꯤ ꯌꯥꯏ ꯑꯩꯗꯤ ꯅꯨꯄꯥ ꯂꯩꯇ꯭ꯔꯁꯨ ꯅꯨꯡꯉꯥꯏꯌꯦ
ꯍꯣꯏ
ꯎꯝ ꯀꯔꯤ ꯍꯥꯏꯄꯥ ꯇꯥꯕ꯭ꯔꯣ
ꯋꯥꯈꯜꯗꯨ
ꯎꯝ ꯗꯣ ꯍꯧꯖꯤꯛ ꯑꯗꯨ ꯑꯩꯒꯤ ꯅꯨꯄꯥꯗꯣ ꯑꯩꯕꯨ ꯌꯥꯝ ꯅꯨꯡꯁꯤꯕ ꯑꯗꯨꯒꯤ ꯃꯥꯅ ꯏꯔꯥꯡ ꯇꯧꯔꯒ ꯂꯨꯍꯣꯡꯒꯦ